ꯅꯪ ꯑꯃꯨꯛꯀ ꯀꯣꯜ ꯇꯧꯔꯛꯑꯦꯀꯣ ꯍꯣꯏ ꯑ
ꯍꯣꯏ ꯑꯗꯨ ꯆꯦ ꯅꯣꯏ ꯑ ꯆꯦ ꯑꯗꯨꯝ ꯀꯧꯔꯒꯦꯀꯣ
ꯍꯣꯏ ꯍꯣꯏ
ꯑꯗꯨ ꯆꯦ ꯅꯣꯏꯒꯤꯗꯣ ꯄ꯭ꯔꯥꯏꯚꯦꯠ ꯑꯣꯏꯅ ꯄ꯭ꯔꯥꯏꯚꯦꯠ ꯌꯨꯅꯤꯚꯔꯁꯤꯇꯤꯗꯤ ꯃꯣꯏ ꯍꯣꯏ ꯌꯥꯝꯅ ꯀꯩꯅꯣ ꯌꯥꯝ ꯀꯩꯅꯣ ꯇꯧꯕ ꯍꯣꯏꯗꯤ ꯀꯦꯠ ꯊꯥꯗꯕ ꯌꯥꯗꯕꯅꯦꯕ ꯌꯥꯝ ꯇꯧꯗꯕ ꯍꯣꯏꯗꯤ ꯀꯦꯠ ꯊꯥꯗ꯭ꯔꯁꯨ ꯑꯗꯨꯝ ꯆꯪꯕ ꯌꯥꯕ ꯂꯩꯕꯅꯦꯕ
ꯍꯣꯏ
ꯍꯟꯗꯛ ꯑꯩꯒꯤꯗꯣ ꯀꯦ ꯊꯥꯍꯧꯗꯕꯒꯤ ꯑꯩ ꯑ ꯃꯣꯏ ꯄꯤ ꯑꯥꯏ ꯕꯤ ꯑꯦꯝ ꯄꯨꯅꯦꯗꯣ ꯑꯗꯨꯗ ꯑꯣꯏꯅ ꯆꯠꯀꯦꯅ ꯈꯟꯕꯅꯦꯕ
ꯑꯣ ꯑꯣ
ꯑꯗꯣ ꯃꯣꯏ ꯍꯧꯖꯤꯛ ꯒꯨꯍꯥꯇꯤꯗꯁꯨ ꯕ꯭ꯔꯥꯟꯁ ꯑꯅꯧꯕ ꯑꯃ ꯍꯥꯡꯕꯅꯦ ꯍꯟꯗꯛꯅ ꯑꯅꯧꯕ ꯑꯣꯏ ꯑꯣꯏꯕꯒꯣ
ꯑꯣ ꯑꯣ
ꯗꯥꯏꯔꯦꯛ ꯄꯨꯅꯦꯒꯤꯗꯨ ꯌꯥꯝ ꯇꯥꯡꯃꯟꯕꯒꯤ ꯑꯩꯃꯥꯅꯁꯨ ꯑꯁ ꯄꯨꯅꯦꯗ ꯅꯪ ꯂꯩꯕꯗꯨꯁꯨ ꯑꯣ ꯈꯪꯗꯦ ꯀꯃꯥꯏꯅ ꯇꯧꯗꯣꯏꯔꯣ ꯒꯨꯍꯥꯇꯤꯗꯤ ꯑꯩꯈꯣꯏ ꯅꯣꯔꯤꯁ ꯌꯥꯝ ꯂꯩꯕꯅꯤꯅ ꯑꯗꯨꯗ ꯑꯣꯏꯅ ꯆꯠ ꯀꯦꯔ ꯑꯗꯨꯃꯥꯏꯅ ꯍꯥꯏꯕꯒꯤ ꯒꯨꯍꯥꯇꯤꯗꯣ ꯑꯣꯏꯅ ꯇ꯭ꯔꯥꯏ ꯇꯧꯗꯧꯕ
ꯑꯣ ꯑꯣ
ꯑꯗꯨ ꯀꯃꯥꯏꯟ ꯇꯧꯒꯦꯔꯥ ꯈꯟꯗꯦꯗꯥ
ꯑꯝ
ꯑꯗꯨ ꯃꯣꯏꯅꯗꯤ ꯐꯩꯌꯦ ꯐꯩ ꯍꯥꯏ ꯃꯤꯅꯗꯤ ꯐꯠꯇꯦ ꯐꯠꯇꯦ ꯍꯩ ꯚꯥꯞꯀꯥ ꯊꯥꯗꯦ
ꯑꯗꯨ ꯅꯪ ꯅꯊꯟꯗꯁꯨ ꯏꯟꯇꯔꯅꯦꯠꯇ ꯁꯥꯔꯁ ꯇꯧꯔꯒꯀꯣ ꯔꯦꯇꯤꯡꯒꯨꯝꯕꯁꯨ ꯌꯦꯡꯉꯣꯅꯦ ꯑꯗꯨ ꯑꯣꯖꯥꯁꯤꯡꯒꯤ ꯃꯤꯡꯒꯨꯝꯕꯁꯨ ꯁꯨ ꯑꯗꯨꯝ ꯎꯕꯅꯤꯗ ꯋꯦꯕꯁꯥꯏꯠꯇ ꯆꯪꯔꯉꯒ ꯀꯣ ꯑꯗꯨ ꯎꯝ ꯔꯦꯠꯇꯤꯡꯁꯨ ꯏꯁꯇꯨꯗꯦꯟꯁꯤꯡꯅ ꯔꯦꯇꯤꯡꯁꯨ ꯄꯤꯕꯅꯤꯅ ꯑꯣ ꯑꯣ ꯅꯧꯕꯥ ꯍꯥ ꯑꯥ ꯑꯆꯥ
ꯑꯥ ꯍꯟꯗꯛꯅ ꯑꯅꯧꯕ ꯑꯣꯏꯗꯣꯏꯅꯦꯕ ꯄꯨꯅꯦꯒꯤ ꯕ꯭ꯔꯥꯟꯁꯅꯦꯕ
ꯑꯣ ꯑꯣ
ꯑꯗꯨꯅ ꯑꯗꯨ ꯃꯣꯏꯅꯗꯤ ꯑꯅꯧꯕꯅꯤꯅ ꯌꯥꯝ ꯐꯅꯤ ꯃꯤꯉꯣꯟꯗ ꯑꯦꯚꯥꯟꯇꯦꯖ ꯌꯥꯝ ꯐꯪꯍꯧꯅꯤ ꯍꯥꯏꯗꯤ ꯃꯣꯏꯒꯤ ꯐꯣꯀ꯭ꯁꯇꯣ ꯃꯉꯣꯟꯗ ꯈꯛꯇ ꯍꯥꯏꯗꯤ ꯃꯣꯏꯒꯤ ꯁ꯭ꯀꯨꯜꯒꯤ ꯏꯃꯦꯖꯇꯣ ꯐꯖꯟ ꯐꯖꯅꯕ ꯅꯣꯏ ꯐꯖꯔꯗꯤ ꯃꯣꯏꯒꯤꯁꯨ ꯐꯖꯩꯗꯅ ꯕꯤꯖꯤꯅꯦꯁ ꯇꯧꯅꯕꯗꯣ
ꯍꯣꯏ ꯍꯣꯏ ꯃꯥꯅꯦ
ꯑꯗꯨ ꯍꯥꯏꯔꯤꯅꯦ ꯁꯥꯁ ꯈꯪꯗꯦ
ꯎꯝ ꯑꯗꯨꯁꯨ ꯃꯔꯝ ꯑꯃꯅꯤꯀꯣ
ꯍꯣꯏ
ꯑꯗꯨꯒ ꯁꯦꯡꯅ ꯍꯥꯏꯔꯗꯤ ꯄꯥꯏꯂꯠ ꯕꯦꯠꯁ ꯍꯥꯏꯕ ꯇꯥꯔꯦ ꯅꯣꯏꯅ ꯐꯥꯔꯁ ꯇꯥ ꯇꯥꯒꯦ ꯍꯥꯏꯔꯗꯤ ꯑꯗꯨ ꯄꯥꯏꯂꯣꯠ ꯕꯦꯠꯁꯤꯡꯁꯦ ꯑꯩꯈꯣꯏꯅ ꯂꯥꯛꯀꯤ ꯑꯣꯏꯔꯗꯤ ꯑꯗꯨ ꯐꯥꯕꯗꯣ ꯐꯥꯕ ꯑꯣꯏꯗꯤ ꯐꯥꯏꯀꯣ ꯐꯠꯇ꯭ꯔꯦ ꯍꯥꯏꯔꯗꯤ ꯑꯩꯈꯣꯏ ꯈꯪꯗ꯭ꯔꯦꯅꯦ ꯀꯤꯕ ꯑꯃꯁꯨ ꯂꯩꯗꯤ ꯂꯩꯕꯅꯦ ꯃꯤꯅ ꯍꯥꯏꯕꯗꯣ ꯎꯝ ꯑꯗꯨ ꯑꯣꯏꯔꯁꯨ ꯎꯝ
ꯀꯤꯔꯤꯅꯤ
ꯑꯗꯨ ꯕ꯭ꯔꯥꯟꯁ ꯑꯇꯣꯞꯄꯁꯤꯡꯗꯤ ꯌꯥꯝ ꯐꯥꯗꯤ ꯐꯥꯏ ꯍꯥꯏꯕꯀꯣ
ꯎꯝ
ꯒꯨꯍꯥꯇꯤꯗ ꯂꯥꯛꯀꯦ ꯍꯥꯏꯕꯗꯤ ꯑꯗꯨ ꯕ꯭ꯔꯥꯟꯁꯅꯦꯕꯀꯣ ꯑꯁꯤ ꯀꯨꯏꯅ ꯂꯩꯈ꯭ꯔꯕꯅꯦꯕꯀꯣ ꯑꯗꯨꯗꯤ ꯀꯔꯤꯁꯨ ꯀꯥꯏꯔꯣꯏꯗ ꯑꯗꯨ ꯕꯔꯥꯟꯁꯇ ꯆꯠꯀꯥꯅꯤꯗꯥ ꯃꯣꯏꯅ ꯃꯣꯏꯒꯤ ꯆꯤꯌꯔꯃꯦꯟꯒꯨꯝꯕ ꯐꯥꯔꯗꯤ ꯑꯇꯣꯞꯄ ꯑꯥ ꯀꯗꯥꯏ ꯀꯗꯥꯏꯗꯅꯣ ꯑꯣꯏꯔꯁꯨ ꯐꯥꯕꯗꯤ ꯐꯥꯕ ꯀꯣ ꯑꯗꯨ ꯑꯩꯅ ꯅꯍꯥꯟ ꯍꯥꯏꯈ꯭ꯔꯕꯗꯨ ꯑꯩꯒꯤ ꯅꯨꯄꯥꯒꯤ ꯈꯣꯏꯗꯣ ꯃꯣꯏꯁꯨ ꯕ꯭ꯔꯥꯟꯁ ꯑꯍꯨꯝ ꯂꯩꯕꯅꯦꯕ ꯑꯥ ꯍꯦꯠ ꯀ꯭ꯋꯥꯇꯔꯅ ꯕꯦꯡꯒ꯭ꯂꯣꯔꯗ ꯇꯥꯏ ꯑꯗꯨꯒ ꯆꯦꯟꯅꯥꯏꯗ ꯕ꯭ꯔꯥꯟꯁ ꯑꯃ ꯂꯩꯌꯦ ꯑꯗꯨꯒ ꯀꯣꯆꯤꯗꯁꯨ ꯕ꯭ꯔꯥꯟꯁ ꯑꯃ ꯂꯩꯕꯀꯣ ꯑꯗꯨ ꯃꯣꯏꯒꯤ ꯆꯤꯌꯔꯃꯦꯟꯁꯤꯗꯤ ꯑꯃꯅꯦꯕ ꯄ꯭ꯔꯁꯤꯗꯦꯟꯒꯨꯝꯕ ꯆꯤꯌꯔꯃꯦꯟꯒꯨꯝꯕꯗꯤ ꯑꯃꯅꯦ ꯑꯗꯨ ꯕ꯭ꯔꯥꯟꯁꯒꯨꯝꯕꯗ ꯀꯔꯤ ꯆꯤꯌꯔꯃꯦꯟ ꯑꯃꯨꯛꯀꯥ ꯄ꯭ꯔꯦꯁꯤꯗꯦꯟꯒꯨꯝꯕ ꯑꯃꯨꯛꯀ ꯍꯥꯞꯀꯅꯤ ꯗꯥꯏꯔꯦꯛꯇꯔꯒꯨꯝꯕ ꯍꯥꯞꯀꯅꯤꯀꯣ ꯑꯗꯨ ꯑꯣꯏꯔꯁꯨ ꯑꯆꯧꯕ ꯑꯃꯁꯦ ꯃꯥꯒꯤ ꯕ꯭ꯔꯥꯟꯁ ꯑꯣꯏꯕꯅꯤꯅ ꯑ ꯃꯥꯒꯤ ꯑꯥꯏꯗꯤꯌꯥꯗ ꯂꯣꯏꯅꯃꯛ ꯆꯠꯀꯅꯦꯕ ꯕ꯭ꯔꯥꯟꯁ ꯇꯣꯉꯥꯟ ꯇꯣꯉꯥꯜꯂꯁꯨ ꯑꯗꯨꯗꯤ ꯀꯥꯏꯅꯤꯡꯉꯥꯏ ꯂꯩꯇꯦ ꯅꯪꯅ ꯑꯗꯨ ꯀꯝꯄꯅꯤꯕꯨ ꯑꯗꯨ ꯀꯣꯂꯦꯖꯕꯨ ꯀꯣ ꯐꯖꯅ ꯈꯪꯉꯦ ꯑꯇꯣꯞꯄ ꯃꯐꯝꯗ ꯑꯗꯨꯝ ꯇꯧꯋꯦ ꯍꯥꯏꯕ ꯈꯪꯈ꯭ꯔꯗꯤ ꯕ꯭ꯔꯥꯟꯁ ꯑꯇꯣꯞ ꯄꯗ ꯑꯅꯧꯕ ꯑꯣꯏꯔꯁꯨ ꯀꯔꯤꯁꯨ ꯀꯥꯏꯗꯦ ꯑꯗꯨꯝ ꯆꯞ ꯃꯥꯟꯅꯒꯅꯦꯕ ꯃꯐꯝꯗꯤ ꯇꯣꯡꯉꯥꯟꯒꯅꯤ ꯈꯔ ꯈꯔ ꯇꯣꯉꯥꯟꯕ ꯂꯩꯒꯅꯤ ꯑꯗꯨ ꯑꯣꯏꯁꯨ ꯄ꯭ꯂꯁꯁꯦ ꯍꯟꯗ꯭ꯔꯦꯠ ꯄꯥ꯭ꯔꯁꯦꯟꯗꯀꯣ ꯅꯥꯏꯟꯇꯤ ꯅꯥꯏꯟꯇꯤ ꯐꯥꯏꯚ ꯅꯥꯏꯟꯇꯤ ꯐꯥꯏꯚ ꯇꯨ ꯅꯥꯏꯟꯇꯤ ꯑꯩꯠ ꯄꯥ꯭ꯔꯁꯦꯟꯁꯦ ꯆꯞ ꯃꯥꯟꯅꯒꯅꯤ ꯅꯠꯇ꯭ꯔꯥꯒ ꯏꯚꯟ ꯅꯥꯏꯟꯇꯤ ꯅꯥꯏꯟ ꯄꯥ꯭ꯔꯁꯦꯟ ꯆꯝ ꯃꯥꯟꯅꯒꯅꯤꯗ
ꯍ‌ꯣꯏ ꯃ‌ꯣꯏꯒꯤꯗ‌ꯣ ꯑꯁ ꯑꯩ ꯃꯨꯟ ꯌ‌ꯦꯡꯉꯛꯇ‌ꯦ ꯑꯩꯈꯣꯏꯒꯤ ꯑꯍꯥꯟꯅꯤꯅ ꯃꯣꯏ ꯗꯤꯁꯀꯥꯎꯟ ꯁꯤꯗꯁꯨ ꯈꯔ ꯇꯥꯕꯤꯌꯦ ꯑꯗꯨꯃꯥꯏ ꯍꯥꯏꯕꯅ‌ꯦꯕꯀꯣ
ꯑꯣ
ꯑꯗꯨꯒ ꯃꯣꯏꯒꯤꯁꯦ ꯑꯥ ꯄꯨꯅꯦꯒꯤꯅ ꯃ‌ꯣꯏ ꯁꯥꯔꯇꯤꯐꯤꯀ‌ꯦꯠ ꯑꯦꯛꯖꯥꯝꯄꯜ ꯄꯨꯅ‌ꯦꯗ ꯂꯩꯕ ꯁꯤꯡꯅ ꯇꯤꯟ ꯑꯥ ꯇ꯭ꯋ‌ꯦꯟꯇꯤ ꯄꯥꯏꯗꯣꯏꯅꯤꯕ ꯑꯩꯈꯣꯏ ꯑꯩꯈꯣꯏ ꯒꯨꯍꯥꯇꯤꯒꯤꯁꯤꯅ ꯇꯔꯥ ꯈꯛꯇ
ꯎꯝ
ꯑꯗꯨꯒ ꯑꯗꯨꯒ ꯀꯩꯅꯣ ꯑꯩꯈꯣꯏꯁꯨ ꯋꯥꯟ ꯑꯦꯟ ꯍꯥꯐ ꯑꯦꯟ ꯑꯥ꯭ꯔꯁꯤ ꯒꯨꯍꯥꯇꯤꯗ ꯂꯩꯔꯒ ꯋꯥꯛ ꯑꯦꯛꯁꯄꯤꯔꯤꯌꯦꯟꯁ ꯌꯥꯝ ꯄꯨꯡꯗ ꯃꯣꯏ ꯄꯨꯕꯤꯗꯣꯏꯅꯦꯕ ꯁꯤꯛꯁ ꯃꯟꯁꯀꯤ
ꯑꯥ
ꯎꯝ ꯀꯃꯥꯏ ꯇꯩꯕ꯭ꯔꯥ ꯈꯪ
ꯑꯥ ꯆꯥ ꯑ ꯐꯥꯗꯤ ꯐꯥꯒꯅꯤ ꯍꯥꯏꯅ ꯈꯜꯂꯤꯗ ꯅꯪꯒꯤꯗꯣ ꯐꯤꯁꯀꯨꯝꯕꯗꯤ ꯀꯌꯥꯒꯨꯝꯕ ꯆꯪꯕ꯭ꯔꯥꯀꯣ
ꯎꯝ ꯑꯁꯦꯡꯕꯗꯤ ꯃꯣꯏ ꯑ ꯄꯨꯅ‌ꯦ ꯋꯥꯟ ꯄ‌ꯣꯏꯟ ꯐꯥꯏꯚꯅ‌ꯦꯕ ꯑꯩꯈꯣꯏ ꯒꯨꯋꯥꯍꯥꯇꯤ ꯑꯅꯧꯕ ꯑꯣꯏꯕꯅꯤꯅ ꯐꯣꯔ ꯄꯣꯏꯟ ꯑꯦꯠ ꯇꯧꯕꯤꯅꯤ ꯍꯥꯏꯕꯅꯦꯕꯀꯣ
ꯑꯣ
ꯑꯗꯨꯅꯤ ꯁꯥ꯭ꯔ ꯇ‌ꯦꯁ ꯑꯗꯨꯃꯥꯏ ꯇꯧꯅꯤ ꯍꯥꯏꯕꯅ‌ꯦꯕ
ꯑꯣ ꯗꯤꯁ ꯏꯌꯥ꯭ꯔꯅ ꯐꯣꯔ ꯄꯤꯒꯗꯕ ꯅꯦꯛꯁ ꯏꯌꯥ꯭ꯔꯅ ꯁꯤꯛꯁ ꯄꯤꯒꯗꯕ ꯀꯣ ꯑꯗꯨꯗꯤ ꯇ‌ꯦꯟ ꯇ‌ꯦꯟꯅꯤꯀꯣ
ꯑꯣ ꯑꯗꯨꯗꯤ ꯑꯩꯒꯤ ꯂꯩꯕꯗꯣ ꯑꯩꯒꯤ ꯀꯔꯤꯅꯣ ꯑꯩꯒꯤ ꯅꯨꯄꯥꯒꯤꯗꯣ ꯊꯥ꯭ꯔꯇꯤꯟ ꯊꯥ꯭ꯔꯇꯤꯟꯒꯨꯝꯕꯗ ꯃꯥꯜꯂꯦ ꯂꯣꯏꯅꯃꯛꯇ ꯎꯝ
ꯑꯥꯡ
ꯎꯝ ꯏꯁꯇꯨꯗꯦꯟꯁꯤꯡꯁꯦ ꯂꯣꯟ ꯉꯥꯛꯇ ꯂꯧꯔꯒ ꯇꯥꯝꯕ ꯃꯥꯜꯂꯦꯗ ꯃꯣꯏꯁꯦ ꯍꯥꯏꯕꯗꯤ ꯍꯟꯗ꯭ꯔꯦꯠ ꯄ꯭ꯂꯦꯁ ꯍꯟꯗ꯭ꯔꯦꯠ ꯄꯥꯔꯁꯦꯟ ꯄ꯭ꯂꯦꯁꯃꯦꯟ ꯀꯣ ꯆꯍꯤ ꯑꯃꯗ ꯄꯤꯊꯣꯛꯄꯁꯨ ꯌꯥꯏꯅꯦ ꯅꯣꯏꯒꯤ ꯁꯦꯂꯔꯤꯗꯣ ꯌꯥꯝꯈ꯭ꯔꯅꯤꯕ ꯅꯪ ꯍꯦꯛ ꯊꯕꯛ ꯐꯪꯕ ꯀꯥꯟꯗꯀꯣ ꯑꯗꯨꯒꯤ ꯃꯣꯏꯁꯦ ꯑꯗꯨꯝ ꯂꯧꯔꯒ ꯂꯥꯛꯄꯗꯤ ꯃꯥꯜꯂꯦ ꯅꯪꯁꯨ ꯐꯖꯅ ꯌꯦꯡꯕ ꯇꯧꯋꯣ ꯑꯗꯨ ꯃꯣꯏꯒꯤ ꯑꯦꯠꯃꯤꯁꯟꯗꯤ ꯂꯣꯏꯈ꯭ꯔꯕ꯭ꯔꯥ ꯂꯣꯏꯗ꯭ꯔꯤꯕ꯭ꯔꯥꯗꯤ ꯈꯪꯗꯦ ꯑꯗꯨ ꯑꯣꯏꯔꯁꯨ ꯑꯩꯒꯤ ꯑꯦꯛꯁꯄꯤꯔꯤꯌꯦꯟꯁꯇ ꯃꯥꯁꯦ ꯆꯍꯤ ꯆꯍꯤ ꯑꯍꯨꯝꯒꯨꯝꯕꯗꯤ ꯂꯩꯈ꯭ꯔꯦ ꯑꯗꯨ ꯄ꯭ꯂꯦꯁꯃꯦꯟꯁꯦ ꯑꯦꯕ꯭ꯔꯤ ꯏꯔ ꯂꯩꯕꯅꯦꯕꯀꯣ
ꯁ ꯑꯣꯏ ꯃ ꯐꯥꯎ
ꯍꯣꯏ ꯂꯣꯏꯌꯦꯅ ꯃꯥ ꯍꯟꯗ꯭ꯔꯦꯠ ꯄꯥꯔꯁꯦꯟ ꯄ꯭ꯂꯦꯁꯃꯦꯦꯟꯦ ꯃꯤ ꯑꯌꯥꯝꯕꯅ ꯀꯔꯤꯅꯣ ꯌꯥꯝ ꯐꯪꯗ꯭ꯔꯁꯨ ꯇꯨꯋꯦꯜꯐ ꯄꯔ ꯏꯌꯥꯔꯗ ꯐꯪꯈ꯭ꯔꯗꯤ ꯀꯩꯅꯣ ꯁꯦꯂꯔꯤꯗꯤ ꯑꯥꯗ ꯌꯧꯈ꯭ꯔꯦꯗꯅ
ꯑ ꯑꯩꯈꯣꯏꯗꯣ ꯃ ꯑ ꯑꯦꯚꯔꯦꯖꯇ ꯐꯥꯏꯚ ꯄꯔ ꯌꯔ ꯑꯗꯨꯃꯥꯏꯅ ꯍꯥꯏꯌꯦ
ꯑ ꯑꯗꯨꯗꯤ ꯅꯣꯏꯒꯤꯗꯤ ꯈꯔ ꯋꯥꯠꯂꯦ ꯑꯩꯈꯣꯏ ꯃꯥꯒꯤꯗꯒꯤꯀꯣ ꯑꯗꯨ ꯍꯟꯗ꯭ꯔꯦꯠ ꯄꯔꯁꯦꯟ ꯄ꯭ꯂꯦꯁꯃꯦꯟꯗꯤ ꯑꯣꯏꯔꯝꯃꯅꯤꯀꯣ ꯅꯣꯏꯒꯤꯁꯨ
ꯃꯣꯏꯅꯗꯤ ꯑꯗꯨꯃꯥꯏꯅ ꯍꯥꯏꯌꯦ ꯑꯗꯣ ꯑꯩꯈꯣꯏ ꯁꯥꯔ ꯑꯃꯅꯗꯤ ꯑꯁ ꯃꯣꯏ ꯑꯗꯨꯕꯥꯏꯗ ꯍꯥꯏꯖꯤꯟꯅꯕꯒꯤ ꯈꯛꯇꯨꯅꯤ ꯑꯦꯝ ꯕꯤ ꯑꯦ ꯇꯧꯕ ꯏꯁꯇꯨꯗꯦꯟ ꯄ꯭ꯂꯦꯁꯦꯟ ꯐꯪꯅꯁꯨꯨꯝ ꯌꯥꯝ ꯂꯩꯅꯦ ꯑꯣ ꯐꯅ ꯈꯜꯂꯣ ꯂꯣꯗ ꯆꯠꯇꯣꯏꯅꯤꯅ ꯍꯥꯏꯗꯤ ꯏꯩꯅ ꯇꯧꯕꯅꯤꯅ ꯍꯥꯏꯌꯦ ꯅꯣꯏ ꯃꯣꯏꯅ ꯐ꯭ꯔꯦꯁꯃꯦꯟꯗꯣ ꯄꯤꯗ꯭ꯔꯦ ꯍꯥꯏꯁꯦ ꯂꯣꯟꯒꯤ ꯏꯁꯇ꯭ꯔꯦꯁ ꯑꯃꯨꯛ ꯂꯩꯔꯛꯀꯅꯤ
ꯑꯣ
ꯎꯝ ꯁꯕ ꯀ ꯍꯅ
ꯃꯥꯒꯤ ꯑꯦꯛꯁꯄꯤꯔꯤꯌꯦꯟꯁ ꯊꯥ ꯑꯍꯨꯝ ꯂꯩꯕꯗ
ꯎꯝ
ꯃꯥꯒꯤ ꯑꯦꯛꯁꯄꯤꯔꯤꯌꯦꯟꯁꯁꯤꯀꯣ ꯀꯔꯤꯅꯣ ꯇꯧꯈ꯭ꯔꯕꯅꯦ ꯂꯣꯏꯅꯃꯛꯀꯣ
ꯐꯪꯈ꯭ꯔꯕꯅꯦꯅꯦ
ꯑꯗꯨꯗ ꯃꯣꯏ ꯊꯥꯔꯇꯤꯟ ꯍꯥꯏꯁꯦ ꯍꯣꯁꯇꯦꯜ ꯐꯤꯒ ꯂꯣꯏꯅ ꯄꯨꯅꯗ꯭ꯔꯕꯣ
ꯌꯥꯔꯅꯤ ꯅꯪ ꯅꯪ ꯅꯪꯒꯤꯁꯨ ꯀꯣ ꯈꯪꯗ꯭ꯔꯦ ꯑꯗꯨ ꯍꯟꯗꯛ ꯄꯁꯦꯟꯗꯤ ꯑꯗꯨꯅ ꯐꯑꯦ ꯍꯥꯏꯕꯗꯣ ꯑꯩ ꯍꯕ ꯉꯝꯗꯦ ꯑꯗꯨ ꯑꯣꯏꯔꯁꯨ ꯀꯣ ꯅꯪꯁꯨ ꯏꯟꯇꯔꯅꯦꯠꯀꯨꯝꯕꯗ ꯁꯔꯆ ꯇꯧꯔꯒ ꯀꯣꯂꯦꯖꯀꯨꯝꯕ ꯀꯟꯇꯦꯛ ꯇꯧꯅꯤꯡꯉꯥꯏꯁꯨ ꯃꯤ ꯌꯥꯝ ꯂꯩꯒꯅꯤ ꯑꯩꯈꯣꯏꯒꯤ ꯃꯤ ꯑꯃꯁꯨ ꯑꯗꯨ ꯑꯦꯠꯃꯤꯁꯟꯒꯤꯗ ꯊꯕꯛ ꯇꯧꯔꯝꯃꯦ ꯑꯩꯒꯤ ꯀꯔꯤꯅꯣ ꯅꯨꯄꯥ ꯈ꯭ꯋꯥꯏꯗꯒꯤ ꯃꯤꯗꯣ ꯂꯥꯎꯔꯒ ꯑꯗꯨꯗ ꯄ꯭ꯂꯦꯁꯃꯦꯟ ꯒꯤ ꯑꯣꯐꯤꯁꯥꯔ ꯇꯥꯏꯞꯇ ꯊꯕꯛ ꯇꯧꯔꯝꯃꯦ ꯑꯗꯨ ꯍꯧꯖꯤꯛꯀꯥꯟꯗꯤ ꯇꯧꯗ꯭ꯔꯦ ꯃꯥꯁꯦ ꯃꯥꯁꯨ ꯄꯤ ꯑꯩꯩꯆ ꯗꯤ ꯑꯃꯀꯛꯀ ꯇꯝꯒꯦ ꯍꯥꯏꯅꯀꯣ ꯅꯪꯕꯒꯤ ꯊꯣꯛꯈ꯭ꯔꯦꯕ ꯃꯥ ꯇꯧꯔꯗꯤ ꯅꯪꯉꯣꯟꯗ ꯀꯥꯎꯟꯁꯤꯂꯤꯡ ꯆꯞ ꯆꯥꯅ ꯄꯤꯕ ꯌꯥꯕꯅꯦ ꯑꯣ
ꯑꯗꯨꯝ ꯈꯟꯅꯤꯡꯕ ꯍꯥꯏꯇꯥꯔꯦ ꯑꯃꯨꯛ ꯁꯥꯕꯨ ꯌꯥꯝ ꯌꯥꯝꯅ ꯂꯧꯁꯤꯜꯂꯒ ꯑꯣꯏꯔꯝꯗ꯭ꯔꯗꯤ
ꯑꯎ
ꯎꯝ
ꯅꯪ ꯑꯩꯉꯣꯟꯗ ꯑꯗꯨ ꯀꯣꯂꯦꯖꯀꯤ ꯃꯔꯝ ꯐꯖꯅ ꯇꯥꯅꯤꯡꯉꯦ ꯍꯥꯏꯔꯗꯤ ꯋꯥꯆꯦꯞꯇ ꯀꯣ ꯑꯥ ꯅꯪꯑꯗꯨ ꯊꯥꯔꯛꯑꯣ ꯑꯩ ꯑꯩꯒꯤ ꯅꯨꯄꯥꯉꯣꯟꯗꯁꯨ ꯍꯥꯡꯕꯤꯒꯦ꯫ ꯎꯝ ꯃꯥꯁꯨ ꯐꯖꯅ ꯑꯩ ꯑꯩꯅꯗꯤ ꯐꯖꯅ ꯍꯥꯏꯕ ꯉꯝꯗꯦꯕꯀꯣ
ꯍꯣꯏ
ꯂꯥꯟꯕꯁꯨ ꯂꯩꯅꯤꯕꯀꯣ
ꯍꯣꯏ
ꯎꯝ ꯑꯗꯨꯒꯤ ꯑꯩ ꯐꯖꯅ ꯍꯥꯏꯒꯦ
ꯎꯝ
ꯃꯉꯣꯟꯗꯁꯨ ꯑꯩ ꯍꯥꯏꯕꯤꯒꯦ ꯅꯪꯅ ꯑꯗꯨꯒꯨꯝꯕ ꯕꯦꯁꯠꯇ ꯇꯝꯅꯤꯡꯉꯗꯤ ꯃꯥꯁꯦ ꯑꯗꯨ ꯂꯥꯏꯟꯗꯗꯤ ꯑꯗꯨꯝ ꯀꯨꯏꯈ꯭ꯔꯦꯕ ꯃꯥꯁꯦ ꯀꯣꯃꯔꯁꯇ ꯕꯤ ꯑꯩꯆ ꯇꯧꯋꯦ
ꯍꯧꯔꯣ
ꯄꯤ ꯑꯩꯆ ꯖꯤ ꯇꯧꯕ ꯂꯣꯏꯔꯒ ꯃꯥꯁꯦ ꯍꯦꯛ ꯂꯣꯏꯔꯒ ꯑꯗꯨꯗ ꯊꯕꯛ ꯐꯪꯈ꯭ꯔꯕꯅꯦꯕ ꯑꯇꯣꯞꯄꯗꯨꯁꯨ ꯃꯥ ꯊꯕꯛ ꯐꯪꯉꯦ ꯑꯗꯨ ꯑꯣꯏꯔꯁꯨ ꯃꯦꯅꯦꯖꯃꯦꯟꯒꯤ ꯀꯣꯂꯦꯖꯇ ꯇꯝꯕꯅ ꯑꯦꯛꯁꯄꯤꯔꯤꯌꯦꯟꯁ ꯐꯥꯔꯅꯤ ꯍꯥꯏꯅ ꯑꯗꯨꯗ ꯃꯥꯁꯦ ꯂꯩꯔꯤꯑꯕꯀꯣ
ꯍꯣꯏ ꯑꯗꯨꯅꯁꯨ ꯐꯩꯌꯦꯗ ꯃꯣꯏ ꯇꯣꯂꯣꯞꯁꯨ ꯌꯥꯝ ꯋꯥꯡꯕꯅꯤꯅ
ꯎꯃ ꯃꯥ ꯊꯕꯛꯇꯤ ꯌꯥꯝ ꯂꯩꯕꯅꯦ ꯃꯥ ꯃꯥꯒꯤ ꯊꯕꯛ ꯍꯥꯏꯕꯗꯤ ꯑꯁ ꯄ꯭ꯔꯦꯁꯥꯔꯁꯨ ꯂꯩ ꯑꯗꯨ ꯑꯣꯏꯁꯨ ꯀꯩꯅꯣ ꯀ꯭ꯂꯥꯁꯀꯨꯝꯕꯗꯤ ꯍꯦꯍꯦ ꯅꯨꯃꯤꯠ ꯑꯃꯗ ꯀ꯭ꯂꯥꯁ ꯑꯃꯒꯨꯝꯕ ꯂꯧꯔꯒ ꯂꯣꯏꯔꯦ ꯃꯣꯏꯗꯤꯀꯣ
ꯑꯣ
ꯑꯗꯨꯒ ꯏꯁꯇꯨꯗꯦꯟꯁꯅ ꯗꯥꯎꯠ ꯂꯩꯕꯁꯤꯡꯁꯦ꯫ ꯂꯥꯔꯒ ꯀ꯭ꯦꯔꯤꯐꯥꯏ ꯇꯧꯒꯅꯤ
ꯎꯝ
ꯑꯗꯨ ꯃꯥꯒꯤ ꯀꯤꯡ ꯑꯥꯋꯔꯁꯁꯤꯗꯤ ꯑꯗꯨꯝ ꯂꯩꯒꯗꯕ ꯏꯁꯇꯨꯗꯦꯟꯁꯤꯡ ꯌꯥꯝ ꯂꯥꯛꯄꯒꯤ ꯕꯨꯛꯁ ꯏꯕ ꯈꯣꯏ ꯂꯩꯌꯦ ꯀꯔꯤ ꯀꯔꯤꯅꯣ ꯇꯥꯃ ꯑꯩꯈꯣꯏ ꯂꯩꯕꯒꯤꯀꯣ ꯀꯣꯛꯇꯤ ꯉꯥꯎꯗꯤ ꯉꯥꯎꯅꯤ ꯑꯗꯨ ꯑꯣꯏꯔꯁꯨ ꯈꯔ ꯐꯥꯒꯅꯤ
ꯑꯗꯣ ꯃꯣꯏ ꯃꯥꯅ ꯂꯩꯗꯨꯁꯨ ꯕꯦꯡꯒ꯭ꯂꯣꯔꯒꯤꯗꯔꯣ
ꯎꯝ ꯎꯝ ꯑꯥ ꯀꯔꯤ ꯍꯥꯏꯕ꯭ꯔꯥ ꯅꯪꯅ ꯍꯥꯏꯕꯗꯣ ꯍꯧꯖꯤꯛ
ꯅꯇꯦ ꯑ ꯃꯥꯅ ꯂꯩꯕꯗ ꯕꯦꯡꯒ꯭ꯂꯣꯔꯒꯤꯗꯔ
ꯑ ꯃꯥꯅ ꯆꯦꯟꯅꯥꯏꯒꯤꯗ ꯇꯥꯕ ꯑꯗꯨ ꯑꯣꯏꯔꯁꯨ ꯕꯦꯡꯒꯂꯣꯔ ꯄꯪ ꯆꯂꯦ ꯃꯣꯏꯁꯦ
ꯍꯨꯝ ꯍꯨꯝ ꯑꯩ ꯍꯣꯏ ꯃꯤꯇꯤꯡꯒꯨꯝꯕꯗꯁꯨ ꯕꯦꯡꯒ꯭ꯂꯣꯔ ꯆꯠꯂꯦ ꯂꯣꯏꯅꯃꯛ ꯕꯦꯡꯒ꯭ꯂꯣꯔꯗ ꯀꯣꯇꯥꯔ ꯇꯥꯕꯅꯤꯅꯀꯣ
ꯑꯥ
ꯑꯗꯨ ꯃꯣꯏꯒꯤ ꯀꯣꯂꯦꯖꯇꯗꯤ ꯂꯣꯏꯅꯃꯛ ꯄꯤꯗꯤ ꯄꯤꯕꯅꯤ ꯃꯤꯇꯤꯡ ꯑꯌꯥꯝꯕꯗꯤ ꯑꯁꯤꯗꯁꯨ ꯆꯦꯅꯥꯏ ꯗꯥꯁꯨ ꯇꯥꯏꯑꯦ
ꯑꯗꯨ ꯑꯣꯏꯔꯁꯨ ꯑꯌꯥꯝꯕ ꯄ꯭ꯔꯦꯁꯤꯗꯦꯟꯒꯨꯝꯕꯗ ꯃꯤꯠ ꯇꯧꯅꯤꯡꯉꯥꯏ ꯑꯗꯨ ꯂꯣꯏꯅꯃꯛꯗꯤ ꯕꯦꯡꯒ꯭ꯂꯣꯔꯗ ꯇꯧꯕꯀꯣ ꯑꯗꯨꯒꯤ ꯑꯁ ꯌꯥꯝ ꯆꯠꯄꯅꯦ ꯃꯥꯁꯦ꯫ ꯑꯩꯅ ꯁꯥꯎꯈ꯭ꯔꯕꯅꯦ ꯭ꯕꯥꯡꯂꯣꯔ ꯄꯡꯆꯠꯄꯒꯤꯀꯣ
ꯑꯥ
ꯅꯪꯅ ꯕꯦꯡꯒ꯭ꯂꯣꯔ ꯆꯠꯄꯁꯦ ꯑꯩꯒꯤ ꯑꯐꯕꯗꯤ ꯀꯣꯀꯣꯅꯠ ꯕ꯭ꯔꯦꯗ ꯉꯥꯛꯇꯅꯦ ꯅꯪ ꯄꯨꯔꯛꯄꯗ‌ꯣ ꯍꯥꯏꯕꯅ‌ꯦ ꯑꯩꯅ
ꯁꯦꯁ‌ꯦ
ꯑꯗꯣ ꯆꯤꯅꯥꯏꯗ ꯂꯩꯕꯁꯨ ꯑꯗꯨꯝ ꯅꯨꯡꯉꯥꯏꯕ꯭ꯔꯣ ꯃꯣꯏ ꯍꯤꯟꯖꯥꯡꯒꯨꯝꯕꯗꯤ ꯀꯃꯥꯏꯅ ꯇꯧꯒꯦ
ꯑ ꯏꯟꯁꯥꯡ ꯑꯥꯎꯋ‌ꯦ ꯑꯩꯅꯗꯤ ꯀꯨꯏꯅ ꯗꯦꯜꯂꯤꯗ ꯂꯩꯕꯅꯦꯕꯀꯣ ꯑꯗꯨ ꯗꯦꯜꯂꯤꯗ ꯀꯝꯄꯦꯌꯔ ꯇꯧꯔꯗꯤ ꯏꯟꯁꯥꯡꯒꯨꯝꯕꯁꯦ ꯆꯦꯟꯅꯥꯏꯗꯗꯤ ꯑꯩꯈꯣꯏꯒꯤ ꯏꯟꯁꯥꯡꯒꯨꯝꯕ ꯌꯥꯝ ꯐꯥꯡꯉꯤꯗ
ꯑꯩꯈꯣꯏꯒꯤ ꯃꯅꯤꯄꯨꯔ ꯄ꯭ꯔꯗꯛꯁ ꯅꯠꯇꯕ ꯃꯣꯏꯒꯤ ꯄ꯭ꯔꯣꯗꯛꯁ ꯑꯗꯨ ꯑꯣꯏꯔꯁꯨ ꯃꯅꯤꯄꯨꯔꯒꯤ ꯃꯥꯟꯕꯀꯣ
ꯍꯣꯏ ꯍꯣꯏ
ꯑꯗꯨ ꯌꯥꯝ